ꯇꯥꯕ
ꯇꯥꯔꯦ ꯇꯥꯏ
ꯁꯤꯗꯤ ꯍꯟꯗꯛꯄꯁꯤ ꯊꯕꯛ ꯌꯥꯝ ꯆꯤꯟꯈ꯭ꯔ ꯃꯥꯜꯂꯤꯗ ꯐꯣꯟ ꯊꯣꯡꯕ ꯁꯤ ꯇꯔꯛ ꯇꯧꯔꯛꯇꯦꯗ ꯅꯅꯥꯎ ꯑꯩꯉꯣꯟꯗ
ꯎꯝ ꯊꯕꯛ ꯌꯥꯝ ꯆꯤꯜꯂꯦ ꯍꯧꯖꯤꯛꯀꯥꯟꯁꯦ
ꯀꯔꯤ ꯊꯕꯛ ꯆꯤꯜꯂꯒꯦꯅꯤ ꯁꯤꯕꯣ
ꯑ ꯃꯇꯝ ꯃꯇꯝꯒꯤ ꯄꯩꯈꯥ ꯅꯨꯡꯒꯥ ꯇꯧꯁꯟꯅꯔꯛꯄꯋꯣ ꯑꯗꯨ ꯃꯌꯥꯝ ꯂꯩꯅꯈ꯭ꯔꯦ ꯊꯕꯛ ꯃꯌꯥꯝ
ꯑꯣ ꯄꯩꯈꯥ ꯋꯥꯠꯇ꯭ꯔꯕꯣ ꯏꯆꯦꯕꯣ
ꯋꯥꯇ꯭ꯔꯦ
ꯀꯔꯝ ꯀꯥꯟꯗꯒꯤ ꯇꯥꯔꯒꯦꯅꯦ ꯑꯦꯛꯖꯥꯝꯁꯤ ꯄꯩꯈꯥꯕꯣ ꯑꯍ
ꯎ ꯍꯟꯗꯛ ꯍꯞꯇꯥ ꯑꯃ ꯑꯅꯤ ꯂꯩꯔ ꯍꯧꯗꯣꯔꯦ
ꯄꯇꯦꯅꯦ ꯑꯗꯨꯗꯤ ꯏꯆꯦꯁꯦ
ꯎꯝ ꯋꯥꯇ꯭ꯔꯦ
ꯂꯥꯏꯔꯤꯛ ꯌꯥꯝ ꯀꯟꯅ ꯄꯥꯔꯦ ꯑꯗꯨꯗꯤ ꯏꯆꯦꯁꯦ
ꯎꯝ ꯂꯥꯏꯔꯤꯛꯅ ꯄꯥꯔꯤꯔꯥ ꯑꯩꯅ ꯂꯥꯏꯔꯤꯛ ꯄꯥꯔꯤꯔꯥ ꯑꯃ ꯇꯧꯏ
ꯀꯩ ꯂꯥꯏꯔꯤꯛ ꯄꯥꯎ ꯌꯥꯗ꯭ꯔꯣ ꯈꯔ ꯈꯅ ꯏꯆꯦꯅ ꯊꯕꯛ ꯇꯧꯔꯒ ꯅꯅꯥꯎ ꯑꯩꯈꯣꯏ
ꯎꯝ ꯍꯣꯏꯕ ꯑꯗꯨꯒꯤ ꯈꯜꯂꯒ ꯌꯥꯝ ꯄꯥꯅꯤꯡꯕ ꯑꯩꯁꯦ ꯑꯗꯣ ꯄꯥꯎ ꯌꯥꯗꯦ ꯅꯠꯇ꯭ꯔꯕ ꯀꯣꯛꯁꯤꯅ
ꯁꯨ ꯀꯣꯛꯇꯨ ꯈꯔ ꯃꯁꯥꯥꯁ ꯇꯧꯊꯣꯛꯆꯦ ꯍꯥꯏꯔꯣ ꯅꯠꯇ꯭ꯔꯒꯅ
ꯎꯝ ꯎꯝ ꯇꯧꯊꯣꯛꯄꯤꯌꯣ ꯈꯔ ꯑꯗꯨꯗꯤ ꯌꯥ ꯇꯧꯃꯥꯟ
ꯌꯨꯝꯗ ꯂꯥꯛꯑꯣ ꯏꯆꯦ ꯑꯗꯨꯒ ꯇꯧꯊꯣꯛꯀꯦ ꯃꯁꯖꯇ
ꯎꯝ ꯎꯝ
ꯏꯆꯦꯗꯤ ꯏꯝꯐꯥꯜ ꯃꯆꯥ ꯑꯦ ꯏꯆꯦꯗꯤ ꯃꯄꯥꯟ ꯂꯝꯗ ꯂꯩꯈꯤꯗꯅ ꯏꯃꯥꯏ ꯀꯥꯟꯒꯔꯒ ꯃꯥꯜꯂꯦꯅꯦ ꯑꯝꯇ ꯊꯣꯛꯂꯛꯈꯤꯗ꯭ꯔꯦꯅꯦ ꯀꯃꯥꯏ ꯇꯧꯔꯤꯅꯣ ꯈꯪꯗꯦꯅꯦ
ꯍꯣꯏ ꯍꯣꯏ
ꯀꯔꯤ ꯍꯣꯏ ꯍꯣꯏ ꯌꯨꯝ ꯀꯥꯟꯁꯤ ꯀꯥꯎꯊꯣꯛꯈꯤꯕꯩ ꯃꯑꯣꯡꯅꯦꯕ
ꯎꯝ ꯌꯨꯝꯖꯦ ꯀꯌꯥ ꯂꯩꯅꯤꯡ ꯗ꯭ꯔꯦꯅꯦ
ꯀꯩ ꯇꯧꯕꯩ
ꯈꯔ ꯆꯠꯊꯣꯛ ꯈꯣꯠꯇꯣꯛꯄꯁꯤꯅ ꯈꯔ ꯅꯨꯡꯉꯥꯏꯗꯅ ꯑꯗꯨꯒꯤ
ꯑꯣ
ꯑꯗꯨꯨꯒꯤ ꯅꯨꯡꯉꯥꯏꯕꯅꯤ ꯎꯝ
ꯉꯁꯤꯒꯤꯗꯤ ꯆꯥꯛ ꯏꯁꯤꯡ ꯆꯥꯔꯕꯣ ꯀꯃꯥꯏ ꯇꯧꯔꯒꯦ
ꯆꯥꯔꯦ
ꯀꯔꯤ ꯃꯊꯦꯜ ꯆꯥꯖꯤꯜꯂꯕ
ꯀꯥꯡꯁꯣꯏ ꯆꯥꯔꯦ ꯀꯥꯡꯁꯣꯏ
ꯎꯝ ꯀꯥꯡꯁꯣꯏꯒꯨꯝꯕ ꯈꯔ ꯈꯛꯇ ꯍꯥꯎꯇꯒ ꯉꯇꯪ ꯆꯥ ꯂꯩꯔꯥ ꯃꯥꯜꯂꯦꯅꯦ ꯏꯆꯦꯁꯦ ꯃꯄꯥꯥꯟ ꯀꯝꯗ ꯂꯩꯕꯗ ꯅꯊꯟꯇ ꯊꯣꯡꯕ ꯇꯟꯗꯅ
ꯍꯣꯏ ꯑꯗꯨꯅ ꯁꯛ ꯐꯖꯔꯤꯁꯦ ꯎꯗ꯭ꯔꯣ ꯀꯥꯡꯁꯣꯏ ꯆꯥꯕꯩ
ꯀꯥꯡꯁꯣꯏ ꯆꯥꯔ ꯁꯛ ꯐꯖꯕ꯭ꯔꯣ ꯍꯥꯏꯁꯦ
ꯎꯝ
ꯥꯏꯃꯥꯢ ꯑꯩꯈꯣꯏꯗꯤ ꯑꯩꯈꯣꯏꯒꯤꯗꯤ ꯏꯃꯥꯅ ꯑꯍꯥꯎ ꯑꯍꯥꯎꯕ ꯉꯥꯕꯨ ꯊꯣꯡꯕꯔꯣ
ꯎꯝ
ꯊꯣꯡꯕꯔꯣ ꯑꯍꯥꯎ ꯑꯍꯥꯎ ꯊꯣꯡꯉꯦ ꯉꯁꯤꯁꯨ ꯉꯥ ꯊꯣꯡꯉꯦ ꯄꯨꯈꯤꯗꯒꯤ ꯉꯥ ꯑꯆꯧꯕ ꯑꯃ ꯐꯥꯔꯒ ꯍꯥꯎꯈ꯭ꯔꯦꯗꯅ ꯀꯌꯥꯗꯤ
ꯎꯝ ꯑꯗꯨ ꯑꯣꯏꯔꯝꯅꯤ ꯁꯛꯇꯣ ꯅꯣꯡꯃ ꯅꯣꯡꯃꯒꯤ ꯁꯨꯝ ꯊꯤꯖꯤꯜꯂꯛꯏꯗꯨꯅꯤ
ꯎꯝ ꯉꯥ ꯊꯣꯡ ꯆꯥꯔ ꯀꯅꯥꯅ ꯁꯛ ꯊꯤ ꯍꯥꯏꯅ ꯉꯥ ꯊꯣꯡ ꯆꯥꯔ ꯁꯛꯄ ꯐꯖꯊꯣꯛꯢꯅꯦ ꯑꯍꯥꯎ ꯑꯍꯥꯎ ꯆꯥꯔꯥ ꯋꯥꯈꯟ ꯅꯨꯡꯉꯥꯏꯔꯤ
ꯅꯠꯇꯦ ꯅꯠꯇꯦ ꯑꯍꯥꯎ ꯑꯍꯥꯎꯆꯥꯔꯗꯤ ꯐꯤꯕꯝ ꯐꯤ ꯐꯤꯅꯥ ꯁꯨꯝ ꯀꯥꯏꯔꯛꯑꯅꯤ ꯑꯗꯨꯅ ꯑꯗꯨꯝ ꯁꯛ ꯊꯤꯖꯔ ꯄꯥꯁꯦ ꯃꯁꯥꯅ ꯇꯥꯡꯕꯄꯦ ꯅꯣꯏꯊꯣꯛꯑꯗꯤ ꯀꯅꯥ ꯐꯖꯗꯣꯏꯅꯣ ꯏꯁꯥꯒꯤ ꯂꯩꯒꯗꯕ ꯆꯥꯡꯗꯒꯤ ꯃꯅꯥ ꯃꯁꯤꯡ ꯆꯥꯕ ꯍꯥꯏꯁꯤꯅ ꯢꯁꯥ ꯁꯥꯗ ꯈ꯭ꯋꯥꯏꯗꯩ ꯐꯕꯅꯤ
ꯎꯝ ꯃꯅꯥ ꯃꯁꯤꯡ ꯆꯥꯒꯗꯤ ꯐꯔꯦ
ꯎꯝ ꯃꯅꯥ ꯃꯁꯤꯡꯗ ꯌꯥꯝꯅ ꯀꯥꯟꯅ ꯀꯥꯟꯅꯕꯅꯤ ꯌꯥꯎꯔꯤꯁꯦ ꯍꯥꯅꯨꯁꯟꯗꯕ
ꯎꯝ
ꯑꯗꯒꯤ ꯅꯧꯊꯣꯛꯑꯒ ꯑꯗꯨꯝ ꯂꯩꯅꯕ ꯈꯣꯏꯖꯤꯟꯗꯅꯕ ꯌꯥꯝ ꯌꯥꯎꯈꯔꯦ
ꯎꯝ ꯃꯥꯅꯦ ꯑꯗꯨꯕꯨꯗꯤ ꯃꯅꯥ ꯃꯁꯤꯡ ꯆꯥꯕ ꯐꯩꯗꯤ ꯂꯣꯏꯅ ꯈꯪꯉꯤ ꯉꯥꯛꯇ꯭ꯅꯅꯦ ꯑꯗꯨ ꯏꯦ ꯑꯍꯥꯎ ꯄꯨꯟꯁꯤꯁꯨ ꯈꯔ ꯆꯥꯗ꯭ꯔꯗꯤ ꯄꯨꯟꯁꯤꯁꯤ ꯀꯃꯥꯏꯅ ꯍꯤꯡꯅꯤ ꯑꯍꯥꯎꯇꯧꯅ ꯆꯥꯈꯔꯗꯤ
ꯎꯝ ꯑꯍꯥꯎꯕꯗꯣ ꯊꯥ ꯑꯃꯗꯣ ꯑꯃꯨꯛ ꯆꯥꯔꯗꯤ ꯌꯥꯔꯗꯤ ꯃꯗꯤ ꯂꯩ ꯏꯕꯦ
ꯎꯝ ꯊꯥ ꯑꯃꯒꯤꯗ ꯑꯃꯨꯛꯇ ꯆꯥꯗꯨꯅ ꯉꯝꯃꯣꯏꯍꯦ ꯑꯩꯗꯤ
ꯎꯝ ꯄꯪ ꯈꯔ ꯂꯥꯎꯕ ꯃꯥꯒꯤꯅꯤ ꯂꯁꯤ
ꯎꯝ ꯍꯞꯇꯥ ꯑꯃꯗ ꯑꯃꯨꯛꯈꯛ ꯆꯥꯕꯗꯨꯁꯨ ꯌꯥꯝ ꯀꯨꯏꯈ꯭ꯔ ꯃꯥꯂꯦ ꯍꯦꯛꯇ
ꯎꯝ ꯅ ꯁꯈꯈꯤꯅꯤꯗꯗꯤ
ꯑ ꯀꯔꯤ ꯑꯩꯕꯨꯗꯤ ꯀꯔꯤ ꯇꯧꯗꯦ ꯀꯔꯤꯝ ꯇꯧꯗꯦ ꯑꯩꯈꯣꯏ ꯐꯤꯠꯅꯤ ꯐꯤꯠ
ꯎꯝ ꯄꯨꯛꯇꯣ ꯃꯃꯥꯡꯗ ꯁꯨꯝ ꯏꯟꯊꯣꯔꯛꯏꯗꯣ
ꯎꯝ ꯏꯟꯊꯣꯛꯇꯤ ꯏꯆꯦꯁꯤꯗꯤ ꯃꯤ ꯁꯨꯝ ꯁꯥꯟꯅ ꯈꯣꯠꯅ ꯇꯧꯗꯕ
ꯎꯝ ꯍꯣꯏ ꯍꯣꯏ ꯁ ꯍꯣꯠꯅꯕꯗꯣ ꯇꯧꯗ꯭ꯔꯦ ꯍꯥꯏꯗꯤ ꯆꯥꯕꯗꯣ ꯈꯔ ꯀꯛꯑ ꯆꯥꯔꯗꯤ ꯈꯛ ꯐꯗꯧꯕ
ꯎꯝ
ꯆꯥꯕꯗꯣ ꯀꯛꯇ꯭ꯔꯕꯅꯤꯅ ꯐꯖꯗꯦ ꯐꯤꯕꯝꯗꯣ ꯋꯥꯎ
ꯐꯔꯅꯤ ꯐꯔꯅꯤ ꯁꯤ ꯈꯜꯂꯦ ꯑꯗꯩ ꯄꯨꯛ ꯐꯤꯠꯇ ꯑꯣꯏꯈ꯭ꯔꯅꯤ
ꯎꯝ
ꯃꯣꯏꯒꯤ ꯁꯥꯟꯅ ꯈꯣꯠꯅ ꯆꯠꯄ ꯄꯩꯁꯥ ꯄꯤꯔ ꯆꯠꯄ ꯑꯗꯨ ꯆꯠꯇꯕꯅꯤ ꯂꯁ ꯆꯠꯇ꯭ꯔꯁꯨ ꯑꯩ ꯏꯁꯥꯅ ꯑꯣꯏꯅ ꯇꯧꯔꯅꯤ ꯈꯔ ꯈꯔ
ꯎꯝ ꯇꯧꯔꯗꯣ
ꯄꯤꯔꯒ ꯈꯣꯠꯇ ꯇꯧꯔ ꯏꯅꯥꯎ ꯅꯨꯄꯥꯁꯤ ꯍꯛꯆꯥꯡ ꯐꯅꯕ ꯊꯥꯕꯤꯒꯦꯗꯤ ꯈꯟꯗꯦ
ꯎꯝ ꯍꯣꯏ ꯒꯥꯟꯙꯤꯗ ꯂꯩꯔꯗꯤ ꯍꯦꯛ ꯇꯧꯗꯧꯕ ꯒꯥꯟꯙꯤꯗꯨꯁꯨ ꯍꯦꯛ ꯂꯩꯁꯟꯗꯦ ꯇꯧꯁ ꯍꯥꯏꯁꯦ
ꯎꯝ ꯑꯗꯨꯅ ꯏꯆꯦ ꯂꯥꯏꯔꯤꯛ ꯈꯔ ꯀꯟꯅ ꯄꯥꯔꯣ ꯊꯕꯛ ꯈꯔ ꯊꯨꯅ ꯇꯧꯔꯛꯅꯕ ꯆꯦ ꯊꯕꯛ ꯇꯧꯗꯤ ꯅꯅꯥꯎ ꯑꯩꯈꯣꯏ ꯏꯃꯥ ꯏꯄꯥꯁꯨ ꯄꯨꯂꯞ ꯅꯨꯡꯉꯥꯏꯔꯦꯗꯅ
ꯎꯝ ꯅꯨꯡꯉꯥꯏꯖꯅꯦ ꯅꯨꯡꯉꯥꯏꯗꯨꯅꯤ
ꯎꯝ ꯑꯗꯨꯑꯣꯏꯗꯤ ꯑꯩꯁꯨ ꯑꯩ ꯑꯩꯁꯨ ꯈꯔ ꯄꯩꯁꯥ ꯏꯆꯦ ꯂꯧ ꯂꯧꯕ ꯄꯩꯁꯥ ꯂꯧꯕ ꯅꯨꯡꯉꯥꯏꯗꯅ ꯌꯨꯝꯗꯒꯤ ꯄꯩꯁꯥ ꯂꯧꯕꯁꯦ ꯌꯥꯝ ꯋꯥꯔꯦꯕ ꯏꯃꯥ ꯄꯥ ꯂꯧꯕꯁꯤ ꯄꯤꯅꯤꯡꯒꯨꯝ ꯄꯤꯅꯤꯡꯗꯒꯨꯝ ꯇꯧꯕ ꯌꯥꯝ ꯋꯥ ꯖꯕꯗ
ꯀꯟꯕ ꯄꯥꯔꯒ ꯅꯪ ꯊꯕꯛ ꯇꯧꯒꯦꯗꯤ ꯈꯟꯗꯕ ꯅꯪ ꯉꯁꯤ ꯂꯧꯅꯤ ꯉꯥꯏ ꯂꯩꯗꯕ
ꯍꯣꯏ ꯏꯆꯦ ꯏꯆꯦ ꯍꯥꯟꯅ ꯇꯧꯔꯗꯤ ꯑꯩꯁꯨ ꯃꯇꯨꯡꯗ ꯑꯃꯨꯛ ꯇꯧ ꯌꯥꯏꯗꯅ ꯑꯗꯨꯒꯤ ꯋꯥꯅꯤꯗ
ꯎꯝ ꯍꯣꯏ ꯅꯪꯍꯥꯟ ꯇꯧꯒꯦꯗꯤ ꯈꯟꯗ꯭ꯔꯤꯕ
ꯎꯝ ꯏꯆꯦꯅ ꯍꯥꯟꯅ ꯇꯧꯕ ꯏꯆꯦꯅ ꯑꯍꯟꯅꯤꯅ ꯍꯥꯟꯅ ꯇꯧꯗ꯭ꯔꯦ ꯑꯩꯅ
ꯑꯦ ꯑꯍꯟ ꯑꯍꯟ ꯅ ꯍꯥꯟꯅ ꯇꯧꯅꯤ ꯂꯩꯕ꯭ꯔꯣ ꯍꯣꯠꯅꯕ ꯕꯨ ꯀꯟꯅꯔꯗꯤ ꯍꯣꯠꯅꯕ ꯈꯔ ꯀꯟꯕ ꯃꯤꯗꯨꯅ ꯃꯥꯏ ꯍꯥꯟꯅ ꯑꯗꯨꯝ ꯑꯣꯏꯖꯒꯅꯤ
ꯏꯔꯑꯅꯤꯅ ꯅꯨꯃꯤꯠ ꯊꯥ ꯎꯕ ꯢꯆꯦꯅ ꯍꯥꯟꯕꯅꯦ ꯏꯆꯦꯅ ꯍꯥꯟ ꯇꯧꯕꯝ ꯊꯣꯛꯑꯦꯗ꯫
ꯎꯝ ꯍꯣꯏ ꯍꯣꯏ ꯇꯧꯊꯔ ꯎꯝ꯫
ꯁꯦꯌꯔ ꯇꯧꯔꯗꯤ ꯅꯅꯥꯎꯁꯨ ꯑꯃꯨꯛ ꯇꯧ ꯍꯥꯏꯗꯅ ꯀꯃꯥꯏ ꯀꯃꯥꯏ ꯇꯧꯒꯦꯗꯣ꯫
ꯎꯝ ꯃꯥꯅꯦ ꯃꯥꯅꯦ ꯇꯥꯛꯄꯤꯗꯣꯏꯅꯤ ꯂꯝꯖꯤꯡ ꯂꯝꯇꯥꯛꯇꯣꯏꯅꯤ꯫ ꯐꯆꯦꯝ ꯅꯨꯃꯤꯠ ꯊꯥ ꯎꯕꯥꯗꯣ ꯍꯥꯜꯂꯕꯅꯤꯅ ꯈꯨꯠ ꯄꯥꯏꯔ ꯆꯤꯡꯕꯤ ꯨꯅꯤ ꯅꯅꯥꯎ
ꯃꯥꯅꯤꯅꯦ ꯑꯗꯨꯅꯤꯅꯦ ꯑꯩ ꯄꯥꯝꯃꯤꯁꯦ꯫
ꯎꯝ꯫
ꯑꯗꯨꯅꯤ ꯏꯆꯦ, ꯏꯆꯦ ꯑꯃ ꯏꯆꯦ ꯂꯥꯏꯔꯤꯛ ꯂꯥꯏꯁꯨ ꯍꯩꯕ ꯒ꯭ꯌꯥꯟ ꯇꯥꯕ ꯑꯝ ꯂꯩꯔꯤꯁꯦ ꯅꯨꯡꯉꯥꯏꯖꯒ꯭ꯔꯕ꯫ ꯃꯤ ꯃꯥꯡꯗꯅꯤ ꯑꯩꯅ ꯑꯁ ꯑꯈꯣꯏ ꯏꯆꯦꯗꯣ ꯒ꯭ꯌꯥꯟ ꯇꯥꯏꯌꯦ ꯋꯥ ꯑꯗꯨꯅ ꯁꯤꯛ ꯍꯇ ꯂꯥꯏꯔꯤꯛ ꯌꯥꯝ ꯍꯩꯈ꯭ꯔꯦ ꯄꯥꯈ꯭ꯔꯦ ꯈꯣꯠꯈ꯭ꯔꯦ ꯊꯕꯛ ꯇꯧꯔ ꯊꯣꯛꯂꯅꯤꯅ ꯍꯥꯏꯅꯤ
ꯍꯣꯏ ꯍꯣꯏ
ꯂꯥꯁ ꯇꯥ ꯑꯃꯨꯛ ꯀꯩꯝ ꯇꯧꯗꯕꯤ ꯊꯣꯛꯂꯛꯗꯤ ꯑꯩ ꯌꯥꯔꯣꯏꯍꯦ
ꯎꯝ ꯂꯥꯏꯒꯤ ꯅꯨꯡꯗꯝ ꯇꯥꯔꯦꯅꯦ
ꯂꯥꯏꯒꯤ ꯅꯨꯡꯗꯝ ꯅꯠꯇꯦ ꯅꯪꯒꯤ ꯅꯪꯅ ꯇꯧꯈ꯭ꯔꯅ ꯂꯩꯔꯦ ꯆꯦꯅ ꯇꯧꯒꯗ꯭ꯔꯥ
ꯍꯣꯏ ꯇꯧꯗꯣꯏꯅꯦ ꯅꯩ ꯁꯃꯒꯗꯧꯅꯤꯅꯦ
ꯎꯝ
ꯃꯌꯥꯝ ꯃꯃꯥꯡꯗ ꯑꯩ ꯏꯆꯦꯅꯤ ꯍꯥꯏꯕꯗ ꯂꯦꯝꯗꯣꯏꯅꯦ
ꯎꯝ ꯂꯩ ꯄꯔꯦꯡ ꯍꯨꯛꯄ ꯉꯥꯏꯔꯝꯃꯒꯦ ꯑꯗꯨꯗꯤ
ꯉꯥꯏꯔꯝꯃꯣ
ꯂꯐꯨ ꯈꯔꯌꯝ ꯊꯥꯕ ꯍꯧꯔꯒ ꯍꯌꯦꯡ ꯂꯐꯨ ꯈꯤꯜꯂꯒ ꯒꯋꯦꯜꯀꯝ ꯇꯧꯅꯕ
ꯎꯝ ꯎꯝ ꯂꯐꯨ ꯇꯥꯔꯒ ꯀꯩꯗꯧꯗꯣꯏꯕ
ꯃꯤ ꯂꯐꯨ ꯑꯅꯤ ꯑꯩꯈꯣꯏꯒꯤ ꯊꯣꯡꯖꯤꯟ ꯑꯩꯈꯣꯏꯒꯤ ꯀꯩꯅꯣꯗ ꯂꯩꯥꯏꯔꯛ ꯆꯪꯐꯝꯗ ꯈꯤꯜꯂꯒ ꯋꯦꯠ ꯀꯛꯃ ꯊꯥꯔꯒ ꯆꯥꯎꯅ ꯅꯪ ꯍꯜꯂꯛꯄ ꯉꯥꯏꯔꯝꯗꯣꯏꯕ
ꯑꯣ ꯂꯐꯨꯒ ꯇꯧꯔꯒ ꯑꯗꯨꯧꯏ ꯇꯧꯅꯕꯣꯏꯔꯦ
ꯑꯦ ꯀꯩꯅꯣꯅꯦ ꯏꯆꯦ ꯑꯃꯇ ꯎꯗ꯭ꯔꯅꯦ ꯂꯐꯨ ꯑꯅꯤ ꯌꯨꯡꯉꯒ ꯃꯌꯥꯏꯗ ꯀꯩꯅꯣꯒꯨꯝꯕ ꯐ꯭ꯂꯦꯛꯁ ꯍꯥꯞꯄ ꯋꯦꯜꯀꯝꯒ ꯑꯗꯨ ꯑꯗꯨ ꯊꯕꯛ ꯐꯥꯎꯕ ꯑꯗꯨ ꯐꯥꯎꯕ ꯊꯤꯔꯦ ꯇꯧꯅꯔꯝꯃꯤꯗꯨꯗꯤ ꯅꯍꯟꯋꯥꯏ
ꯎꯝ ꯑꯩꯈꯣꯏꯗꯤ ꯆꯈꯨꯠꯄꯗ ꯂꯩꯕꯅꯤꯅ ꯀꯌꯥ ꯈꯪꯗꯔ꯭ꯦꯅꯦ
ꯎꯝ ꯂꯐꯨ ꯌꯨꯝꯒꯔꯤ ꯂꯣꯏꯔꯦ ꯑꯣꯛ
ꯑ ꯂꯦꯡꯁꯤꯟꯕꯤꯔꯣ ꯒꯥꯅꯥ
ꯑ
ꯂꯦꯡꯁꯤꯟꯕꯤꯔꯛꯁꯤ ꯂꯦꯡꯁꯤꯟ
ꯎꯝ ꯍꯣꯏ ꯍꯣꯏ ꯂꯥꯐꯨ ꯅꯤ ꯌꯨꯡꯖꯜꯒꯥ ꯁꯠꯁꯤ ꯑꯃ ꯍꯥꯞ ꯇꯦꯛꯁ ꯍꯥꯞꯆꯤꯟꯈ꯭ꯔꯗꯤ ꯂꯣꯏꯔꯦ ꯑ ꯂꯩ ꯄꯔꯦꯡ ꯄꯔꯦꯡ ꯁꯅꯞ ꯐꯂꯤ ꯄꯀꯥꯔꯒꯅꯤꯕ ꯌꯥꯅ
ꯎꯝ ꯉꯛꯇꯨ ꯈꯔ ꯑꯦꯛꯁꯔꯁꯥꯏꯁ ꯇꯧꯋꯦ ꯍꯌꯦꯡ ꯍꯣꯏ ꯂꯩꯕ꯭ꯔꯦ ꯌꯥꯡꯔꯀꯥꯟꯗ ꯂꯨꯝꯃꯒ ꯀꯩꯝ ꯇꯧꯗꯅꯕ
ꯑ ꯐꯗꯧ ꯃꯜꯂꯦ ꯉꯛꯀꯁꯦ ꯈꯔ ꯁꯪꯍꯟꯗ ꯌꯥꯔꯣꯏꯗꯧꯔꯤꯅ ꯇꯧꯔꯤꯁꯦ
ꯀꯔꯤ
ꯍꯌꯦꯡ ꯕꯦꯛ ꯕꯦꯛꯇꯣ ꯑꯁꯥꯡꯕꯤꯗꯣ ꯉꯛꯁꯝꯗꯣꯏ ꯌꯥꯜꯂꯣꯑꯣ ꯍꯥꯏꯌꯦꯡ ꯍꯌꯦꯡ ꯂꯩ ꯄꯔꯦꯡ ꯀꯩꯀꯥ ꯍꯥꯞꯀꯗ ꯉꯛ ꯂꯨꯝꯗꯅꯕ ꯅꯥꯗꯅꯕ
ꯎꯝ ꯍꯣꯏ ꯍꯣꯏ ꯈꯅ ꯌꯥꯝ ꯆꯟꯅꯅꯕ ꯑꯦꯛꯁꯔꯁꯥꯏꯁ ꯑꯝꯇ ꯇꯧ ꯀꯒꯤ ꯁꯥꯖꯦꯜ ꯈꯔ ꯉꯛꯁꯦ ꯈꯔ ꯁꯥꯡꯗꯣꯛꯑꯕ
ꯆꯛꯇꯤ ꯂꯨꯄꯥ ꯆꯥꯝꯃꯉꯥ ꯆꯇꯤ ꯄꯔꯦꯡ ꯄꯔꯦꯡ ꯁꯦꯝꯃ ꯍꯨꯄꯕꯨꯗꯤ ꯀꯔꯤꯝ ꯅꯥꯔꯣꯏꯗꯕ ꯑꯗꯨꯒꯤꯗꯨ ꯌꯥ ꯍꯨꯄꯣꯗ ꯍꯥꯏꯗꯤꯅꯦꯕꯥ ꯑꯃꯨꯛ
ꯎꯝ ꯌꯥꯔꯤꯈꯩ ꯍꯨꯛꯆꯟꯕꯤꯔꯛꯑꯣ ꯗꯤ ꯑꯇꯩ ꯑꯝꯇ ꯄꯥꯝꯗꯦ ꯑꯗꯨꯅꯤ ꯌꯥꯝ ꯄꯥꯝꯃꯦ
ꯄꯤꯛꯄ ꯃꯤꯗꯤ ꯎꯔꯦꯕ ꯆꯥꯟꯁꯨ ꯄꯤꯒ ꯈꯣꯠꯄꯗꯤꯛ
ꯎꯝ ꯑꯍꯣꯏ ꯆꯥꯝꯃꯉꯥꯒ ꯍꯨꯕꯗꯣ
ꯎꯝ ꯑꯗꯨꯅ ꯍꯌꯦꯡ ꯑꯩꯅꯁꯨ ꯃꯤꯗꯤ ꯍꯥꯏꯒꯦ ꯑꯁ ꯐꯖꯗꯔ ꯆꯥꯝ ꯆꯅꯤꯈꯥꯎꯄꯨꯗ ꯀꯔꯤ ꯇꯧꯔꯤꯒꯦ ꯍꯥꯏꯔ ꯃꯃꯤꯗ ꯁꯨꯝ ꯊꯧꯖꯤꯜꯂꯝꯒꯕ ꯑꯩꯁꯨ ꯍꯌꯦꯡ ꯄꯩꯁꯥꯗ ꯌꯦꯡꯉꯁꯤ ꯇ ꯈꯥꯏ ꯇ ꯈꯥꯏ ꯎꯇꯤ
ꯌꯦꯅꯗꯤ ꯀꯩꯩꯅꯅꯤ
ꯎꯝ
ꯂꯜꯂꫭꯡ ꯌꯥꯠꯃꯤꯟꯅꯔꯒ ꯌꯦꯟꯅꯒꯦ
ꯎꯝ ꯅꯣꯏꯗꯨ ꯃꯆꯥꯁꯤꯡ ꯈ ꯗꯥ ꯆꯠꯄꯤꯗꯨꯗꯗꯤ ꯇꯖꯛꯀꯦ ꯍꯧ ꯇꯔꯥꯆꯞꯄꯤ
ꯎꯝ
ꯑꯗꯨ ꯅꯠꯇꯗꯤ ꯑꯩꯈꯣꯏ ꯆꯦꯗꯤ ꯈꯔ ꯀꯩꯅꯣ ꯇꯧꯅꯤ ꯃꯥꯅ ꯅꯨꯡꯉꯥꯏꯇ꯭ꯔꯤꯕꯅꯤꯅ ꯍꯌꯦꯡꯋꯥꯏ ꯅꯨꯡꯉꯥꯏꯖꯔꯨꯔꯤꯒꯦ ꯍꯥꯏꯔꯦ
ꯇꯔꯥ ꯆꯥꯄꯤꯗꯨ ꯃꯁꯦꯛ ꯃꯉꯥꯜ ꯌꯥꯎꯗ
ꯎꯝ ꯎꯝ ꯃꯄꯥꯟ ꯆꯠꯄꯤ ꯑꯉꯥꯡꯕ ꯆꯅꯤ ꯆꯠꯄꯤꯒꯨꯝꯕ ꯑꯗꯨꯅꯤ ꯐꯖꯔꯤꯁꯦ ꯌꯥꯝ
ꯎꯝ ꯑꯁꯪꯕꯗꯤ ꯀꯔꯤ ꯆꯠꯄꯤꯅꯣ ꯍꯥꯏꯁꯦ
ꯑꯁꯪꯕꯗꯤ ꯆꯥꯃꯉꯥꯖꯠꯄꯤ
ꯉꯪ ꯄꯥꯟꯅꯤꯅꯦ ꯑꯁꯪ ꯑꯦ ꯆꯥꯝꯃꯉꯥꯁꯨ ꯄꯤꯌꯨ ꯍꯪ ꯄꯥꯟ ꯃꯆꯨ ꯑꯁꯪ ꯑꯣꯏ
ꯑꯁꯪꯕꯅꯤ ꯀꯩꯅꯣ
ꯑꯦ ꯍꯣꯏ ꯁꯤꯁꯦ ꯁꯋꯥ ꯁ ꯄꯤꯌꯣꯗ ꯎꯔ ꯍꯣꯏ ꯏ ꯆꯤꯖ ꯆ ꯄꯦꯇ ꯎꯔꯤꯕ ꯃ ꯑꯁꯛ ꯍꯪ ꯑꯄꯥ ꯁꯨꯗꯨ ꯑꯁ ꯑꯁꯪꯕꯅꯤ ꯀꯔꯤ ꯁꯪꯗꯦ ꯏꯕꯦꯝꯃ ꯎꯝ ꯇꯇ ꯍꯥꯡꯗꯣꯛꯏꯑꯕꯣ ꯑꯩ ꯊꯥꯔꯛꯄ ꯊꯥꯔꯛꯈꯤ ꯄꯣꯠꯇꯣ
ꯑꯁꯪꯕꯅꯤ ꯎꯝ
ꯁꯃꯥꯖ ꯆꯠꯄꯤꯁꯤ ꯍꯪꯉꯥꯡ ꯑꯄꯥꯝ ꯃꯆꯨ ꯁꯥꯔꯤ ꯁꯥꯔꯤ ꯇꯧꯕ ꯀꯂꯥ ꯑꯁꯪꯕ ꯆꯨ ꯀꯃꯤ ꯌꯥꯎꯗꯤꯦ ꯎꯝ
ꯆꯥꯝꯃꯉꯥꯥꯁꯦ ꯄ ꯁꯪꯅꯤ ꯑꯦ
ꯍꯣꯏ ꯍꯣꯏ ꯍꯌꯦꯡ ꯂꯩ ꯄ꯭ꯔꯦꯡꯍꯨꯛꯀꯥꯟꯗ ꯌꯦꯡꯉ ꯍꯦꯛ ꯎꯗ꯭ꯔꯒꯅ
ꯀꯔꯤ ꯀꯔꯤꯅꯣ ꯇꯥꯉꯥꯁꯨꯄꯤ ꯁꯪꯉꯤꯗꯨꯕꯨ
ꯆꯥꯝꯃꯉꯥ ꯆꯄꯤꯌꯨ ꯁꯪꯉꯤ ꯀꯅꯥꯅ ꯆꯥꯝꯃꯉꯥ ꯆꯟꯄꯤ ꯁꯪ ꯃꯄꯥꯥꯟ ꯁꯥꯔꯤ ꯁꯥ ꯇꯧꯕ ꯁꯟꯊꯤ ꯃꯆꯨ ꯁꯟꯊꯤ ꯃꯆꯨ ꯑꯗꯨꯩ ꯈꯤꯇꯪ ꯋꯥꯥꯎꯊꯣꯛꯄ ꯉꯄꯥꯡ ꯈꯤꯇꯪ ꯁꯥꯕ
ꯇꯥꯏꯗꯤꯀꯣ ꯆꯥꯝꯃꯉꯥꯁꯨ ꯄꯤꯕ ꯍꯪꯒꯄꯥ ꯑꯃꯁꯨ ꯑꯣꯏꯌꯦꯦ ꯁꯪꯉꯤꯕꯣ ꯑꯗꯨꯕꯨ
ꯗꯕꯤ ꯆꯪ
ꯑꯝꯇ ꯄꯨꯊꯣꯛꯑ ꯌꯦꯡꯉꯣ ꯍꯧꯖꯤꯛ ꯑꯩ ꯍꯧꯖꯤꯛꯇ ꯄꯨꯊꯣꯛꯑ ꯎꯔꯝꯗ ꯉꯥꯏꯔꯤꯅꯦꯗꯤ
ꯍꯣꯏ ꯍꯣꯏ ꯍꯣꯏ ꯍꯣꯏ ꯍꯣꯏ ꯐꯔꯦ ꯐꯔꯦ ꯑꯗꯨꯗꯤ ꯑꯩꯇꯪ ꯌꯦꯡꯉꯨꯔꯒꯦ ꯏꯆꯦ ꯑꯗꯨꯗꯤ ꯏꯆꯦꯁꯨ ꯌꯦꯡꯉꯣꯗ ꯍꯣꯔꯦꯟ ꯑꯃꯨꯛ ꯍꯥꯏꯅꯔꯁꯤ ꯀꯅꯥ ꯀꯔꯤꯅꯣ ꯆꯨꯝꯕꯅꯣꯗ ꯊꯝꯃꯣꯏ ꯊꯝꯃꯣꯏ
ꯌꯦꯔ
ꯌꯥꯔ